ꯎꯝ ꯍꯜꯂꯣ
ꯑꯦ ꯇ
ꯋꯥꯁꯞ ꯇꯧꯒꯦꯅ ꯂꯩꯕ ꯀ ꯭ꯔꯥꯁ ꯇꯧꯒꯦꯅ ꯇ ꯍꯥ
ꯉꯁꯤꯗꯤ ꯁꯥꯟꯅꯕ ꯆꯠꯂꯣꯏꯗ꯭ꯔꯣ
ꯍꯨꯔꯦꯟ ꯄꯨꯡ ꯑꯅꯤ ꯃꯈꯥꯏꯗ ꯆꯠꯀꯅꯤ ꯍꯧꯖꯤꯛ ꯏꯅꯥꯧꯄꯥ ꯍꯣꯁꯄꯤꯇꯥꯜ ꯄꯨꯒꯦ ꯇꯧꯕꯀꯣ
ꯑ
ꯁꯤ ꯀꯥꯞꯖ ꯁꯦꯔꯒ
ꯄꯔꯣ ꯄꯔꯣ ꯅꯅꯥꯪ ꯅꯄꯥꯗꯤ ꯍꯧꯖꯤꯛ ꯀꯔꯝꯥꯏꯅ ꯇꯧꯔꯒ ꯂꯩꯌꯦꯦ
ꯀ
ꯅꯅꯥꯎ ꯅꯨꯨꯄꯥꯗꯤ ꯍꯧꯖꯤꯛꯀꯗꯤ ꯀꯔꯝꯃꯥꯏꯅ ꯇꯧꯔꯒ ꯂꯩꯒꯦ
ꯃꯥꯁꯨ ꯗ꯭ꯔꯦꯁ ꯑꯞ ꯇꯧꯔꯤꯗ ꯍꯣꯁꯄꯤꯇꯥꯜꯗ ꯆꯠꯅꯤꯡꯉꯥꯏ
ꯑꯥ ꯃꯦꯜꯁꯦꯀ ꯌꯥꯝꯅ ꯏꯁꯇꯥꯇꯕꯈ ꯍꯣꯏ ꯍꯣꯏ ꯀ꯭ꯂꯥꯁ ꯆꯠꯂꯒ ꯑꯃꯨꯛꯀ ꯍꯜꯂꯔꯤꯅꯦ ꯍꯧꯁꯛ
ꯌꯦꯟꯇꯒꯦ
ꯉꯁꯤꯒꯤꯦ ꯜ ꯆꯥꯏ ꯑꯂꯨ ꯑ
ꯀꯖꯅꯦꯦꯕ
ꯑꯂꯨ ꯏꯊꯟ ꯆꯥꯏ
ꯎꯝ ꯍꯥꯎꯅꯤꯅꯦ
ꯑꯣꯀꯦ
ꯍꯣꯏ ꯁꯧꯒ꯭ꯔꯤ ꯑꯂꯨ ꯆ
ꯑꯣ ꯍꯥꯎꯔꯥꯡꯅꯤꯍꯦ ꯅ ꯅꯪ ꯑꯦꯀꯥꯎꯟ ꯄꯩꯁꯥ ꯀꯩꯌꯥ ꯂꯩꯒꯦ
ꯁꯤꯄꯦꯗꯔꯣ
ꯍꯣꯏ
ꯑꯩ ꯆꯥꯝꯃꯔꯤ ꯌꯎꯕ꯭ꯔꯥ ꯌꯧꯗꯕ꯭ꯔꯥꯗꯤ ꯈꯪꯗ꯭ꯔꯦ
ꯈꯔ ꯊꯥꯔꯛꯑꯣ ꯑꯗꯨꯅ ꯄꯩꯁꯥ ꯂꯩꯔꯗꯤ
ꯎꯝ ꯅꯪ ꯅꯣꯏ ꯅꯔꯁꯅ ꯄꯩꯁꯥ ꯅꯤꯔꯗꯤ ꯑꯩꯈꯣꯏ ꯀꯗꯥꯏꯗꯒꯦ ꯄꯩꯁꯥ ꯂꯧꯔꯨꯅꯤ
ꯅꯪ ꯁꯣꯄ ꯇ ꯍꯥꯏꯗꯅ
ꯅꯣꯏ ꯅꯣꯏ ꯕꯣ ꯌꯦꯡꯈ꯭ꯔꯣ
ꯣ ꯌꯦꯡꯗꯤꯦ ꯍꯣꯏ
ꯎꯝ ꯅꯪ ꯃꯩꯁꯤ ꯀꯔꯝꯕ ꯀꯥꯟꯗ ꯑꯃꯨꯛꯀꯁꯅꯥꯒꯅꯤ
ꯍꯥꯏꯔ ꯀꯥꯟꯅꯗꯤ ꯅꯣꯏꯗꯤ ꯑꯩꯕꯨ ꯅꯍꯥꯟꯁꯨ ꯅꯪ ꯁꯤꯅ ꯉꯪꯔꯝꯃꯦ ꯏꯃꯥꯟꯅꯕꯗꯤ ꯑꯩꯉꯣꯟꯗ ꯑꯩ ꯅꯨꯡꯉꯥꯏꯇꯦꯀꯣ ꯑꯩꯁꯨ ꯌꯦꯟꯅꯤ ꯇꯥꯔꯅꯤ
ꯀꯔꯤ ꯍꯥꯏꯕ
ꯅꯪ ꯏꯃꯅꯤꯉ ꯅꯠꯇꯅꯦ ꯍꯥꯏ ꯁꯞꯄꯣꯔꯠ ꯇꯧꯒꯅꯤ ꯀ ꯈꯔ ꯄꯥꯏꯔꯝꯕꯗꯣ ꯑꯩ ꯅꯨꯡꯉꯥꯏꯇꯦꯀꯣ ꯑꯩꯁꯨ ꯒꯟꯗꯤ ꯇꯥꯔꯒ ꯍꯅꯦ
ꯑꯩ ꯄꯔꯅꯥꯁꯦ ꯍꯥꯏꯁꯦ
ꯃꯥꯅꯦ ꯅ ꯎꯟꯅ ꯇꯔꯦꯛ ꯅꯝꯕ ꯑꯣꯏꯣꯏꯗꯣꯏꯅ
ꯁꯁꯤꯗ
ꯅ ꯍꯃꯜ ꯂꯩꯀꯣ
ꯁꯥ ꯌꯥꯋꯥꯕ
ꯍꯃ ꯂꯩꯦ
ꯗꯤ ꯌꯦꯡꯅꯤꯡꯗꯕ ꯅꯠꯇꯦ ꯑꯗꯣ ꯐꯦꯟꯁꯤꯡꯅ ꯀꯣ
ꯍ
ꯑꯣ ꯃꯔꯥ ꯈꯪ ꯈꯪꯗꯕꯒꯣ ꯃꯣꯏ ꯏꯁꯇꯦꯇꯁ ꯄꯨꯔꯥ ꯍꯥꯞꯆꯤꯜꯂꯛꯑꯅꯤ
ꯑꯩꯈꯣꯏꯗꯤ ꯍꯥꯞꯆꯗꯦꯌꯦ ꯄꯥꯝꯖꯔꯁꯨ ꯍꯥꯞꯆꯗꯦ ꯑꯩꯈꯣꯏꯗꯤ
ꯆ ꯅꯍꯥꯄ ꯈꯔ ꯐꯏ ꯅꯪꯅꯦ ꯑꯗꯣ ꯑꯗꯨꯃꯥꯏꯅ ꯇꯧꯔꯦ ꯑꯗꯨ ꯑꯗꯨ ꯇꯧꯔꯦ ꯅꯣꯏ ꯀꯔꯤ ꯈꯪꯕ꯭ꯔꯣ ꯍꯥꯏꯕꯅꯤꯗ
ꯑꯦ ꯅꯪꯉꯣꯟꯗ ꯑꯗꯨꯃꯥꯏꯅ ꯇꯧꯔꯄ꯭ꯔꯣꯅꯦ
ꯑꯗꯨ ꯒ꯭ꯌꯥꯟ ꯇꯥꯅꯕ ꯍꯥꯏꯕꯤꯕꯅꯤ
ꯑꯦꯒꯤꯒꯤꯅꯤ ꯇꯥꯏꯌꯦ ꯑꯩꯗꯤ ꯑꯩꯗꯤ ꯀꯣꯔꯣꯅꯥꯗꯕꯨꯁꯨ ꯍꯦꯟꯅ ꯄꯥꯝꯗꯕ ꯇꯧꯗꯦꯌꯦ ꯕꯦꯁꯤꯕꯨꯂꯤ ꯄꯥꯝꯗꯤ ꯄꯥꯝꯖꯩ ꯑꯗꯨ ꯑꯣꯏꯔꯁꯨ ꯁꯅꯕ ꯐꯖꯩꯌꯦ ꯃꯥꯒꯤ ꯀꯔꯤ ꯀꯔꯥ ꯐꯖꯩ ꯍꯥꯏ ꯍꯥꯏꯕꯤꯈꯤꯕ ꯋꯥꯅꯤ ꯃꯗꯨꯗ ꯀꯔꯤ ꯀꯔꯥ ꯅꯣꯏꯅ ꯉꯛꯃꯟꯕꯗꯒꯤ ꯎꯅꯤꯡꯗꯕꯗꯣ ꯐꯥꯎꯔꯛꯑꯦꯕ ꯍꯧꯖꯤꯛꯀꯥꯟꯗꯤ ꯅꯠꯇ꯭ꯔꯣ ꯁꯨꯝꯅ ꯍꯥꯏꯔꯤꯅꯦ ꯑꯩꯈꯣꯏꯅ ꯏꯂꯥꯟꯗꯁꯨ ꯍꯥꯏꯅꯤꯡꯉꯦ
ꯅ ꯃꯤꯁꯤ ꯈꯔ ꯐ ꯅꯗꯕꯁ ꯂꯅꯤꯦ
ꯍꯥꯏꯅꯤꯡꯗ ꯑꯃꯨꯛ ꯍꯥꯏꯔꯒꯖꯖ ꯍꯥꯏꯔꯒ ꯂꯩꯅꯗꯦ ꯎꯝ
ꯍꯗꯤ ꯔꯣꯅꯥꯜꯗꯣꯅꯗꯤ ꯃꯁꯥꯅ ꯁꯦꯝꯃꯒ ꯐꯣꯡꯗꯣꯛꯖꯔꯛꯀꯦ ꯐꯥꯎꯔꯛꯄ ꯃꯤꯅꯦꯕ ꯑꯗꯨꯒ ꯃꯦꯁꯤ ꯍꯇꯦ ꯍ ꯍꯩꯕ ꯃꯤꯅꯦꯕ
ꯍꯣꯏ
ꯔꯣꯅꯥꯜꯗꯣꯗꯤ ꯑꯍꯥꯟꯕ ꯑꯣꯏꯈ꯭ꯔꯕꯨ ꯍꯧꯖꯤꯛ ꯁꯥꯟꯅꯕ ꯉꯝꯗ꯭ꯔꯕ ꯃꯇꯝ ꯌꯧ ꯌꯧꯔꯝꯅꯤ ꯑꯣ ꯃꯥꯅ ꯃꯆꯥ ꯁꯦꯠ ꯂꯤꯁꯥꯝ ꯆꯥꯗꯦ ꯇꯊꯨ ꯁꯨꯏꯔꯦ ꯆꯥꯕ ꯊꯛꯄ ꯐꯖꯅ ꯗꯤꯁꯤꯄ꯭ꯂꯤꯟ ꯂꯩꯌꯦ ꯑꯗꯨꯏꯅꯦ ꯃꯥ ꯍꯧꯖꯤꯛꯣ ꯅꯥꯅꯦ
ꯎꯝ ꯐ ꯆꯤꯡ ꯇꯔꯕ
ꯀ ꯋꯥ
ꯅꯄ ꯍꯄꯤ ꯍꯣꯁꯄꯤꯇꯥꯜ ꯄꯨꯒꯗꯧꯔ ꯄ꯭ꯔꯣꯗꯤ
ꯎꯝ ꯐꯨꯕꯅꯤ ꯑꯥ ꯀ ꯍꯥꯇꯀꯣ
ꯍꯥ
ꯋꯥꯃ ꯍꯟꯗꯤ ꯋꯥ
ꯍꯣꯏ
ꯑꯩꯈꯣꯏꯒꯤ ꯁꯝꯅ ꯀꯩꯅꯣꯃ ꯋꯥꯏꯠ ꯌꯥꯝ ꯌꯧꯕꯗꯣ
ꯎꯝ
ꯑꯗꯨ ꯀꯃꯥꯏꯅ ꯀꯔꯤ ꯁꯪꯒꯨ ꯄꯥꯏꯕꯅ ꯍꯦꯛ ꯐꯥꯗꯣꯏꯔꯥ
ꯈꯪꯗꯦ ꯑꯩꯁꯨ ꯕ꯭ꯂꯦꯛ ꯑꯣꯏꯅ ꯁꯪꯖꯂꯗꯅ
ꯅꯗꯤ ꯆꯥꯟꯗ ꯑ ꯐꯔꯤ ꯈꯥꯎ꯭ꯔꯅ ꯇ ꯂꯪꯒꯥ ꯈꯪꯅꯕ ꯨꯈ꯭ꯔꯤ ꯀꯥꯎꯕꯅꯪ
ꯇꯔꯤꯉꯝꯒꯣ ꯅꯪꯩꯅ ꯍꯥꯏꯕꯗꯨꯣ ꯀꯔꯤꯅꯣꯕ ꯑꯃꯨꯛꯀ ꯍꯥꯡꯉꯣꯕ
ꯑꯥ
ꯁꯝꯅ ꯑꯉꯧꯕ ꯊꯣꯛꯄꯁꯤꯡꯗꯨꯔꯣ
ꯑ
ꯍꯥ
ꯀꯣꯛꯇꯥ
ꯎꯝ
ꯄꯦꯄꯤꯟ ꯍꯥꯏꯕ꯭ꯔꯥ ꯀꯔꯤ ꯍꯥꯏꯕ꯭ꯔꯥ
ꯑ ꯑ ꯗꯦꯟꯇ꯭ꯔꯐ ꯇ꯭ꯔꯣ ꯗꯟ ꯔꯐ ꯗꯟ ꯔꯥꯞ
ꯍꯣꯏ ꯑꯗꯨ ꯀꯩꯗꯧꯉꯩꯗ ꯐꯗꯣꯏꯔꯥ ꯀꯃꯥꯏꯅ ꯇꯧꯕꯅꯣ
ꯔꯦ ꯁꯤꯝꯄꯨ ꯗ꯭ꯔꯦꯁꯃꯤꯒꯨꯝꯕ
ꯎ ꯀꯥꯏꯅꯤ ꯐꯔ ꯑꯗꯨ
ꯑ ꯀꯦꯁꯝꯄꯨꯕꯕꯅ ꯄꯥꯕ꯭ꯔꯥꯅ
ꯁꯝꯄꯨꯔꯁꯟꯁꯤꯒꯨꯝꯕ ꯄꯥꯏꯒꯅꯤ
ꯀꯔꯝꯕ
ꯁꯟꯁꯤꯜꯒꯨꯝꯕꯗꯤ ꯄꯥꯏꯒꯅꯨꯕ ꯗꯦꯟꯗ꯭ꯔꯥꯒꯨꯝꯕ ꯂꯩꯇꯅꯤꯡꯉꯦ ꯇꯧꯕꯧꯕ ꯗ꯭ꯔꯁꯃꯤ ꯔꯝꯕ ꯄꯥꯏꯕ
ꯑꯦꯟ ꯁꯣꯜꯗꯔꯗꯤ ꯐꯥꯕ꯭ꯔꯥ ꯐꯗꯕ꯭ꯔꯥ
ꯍ ꯍ ꯑꯗꯨ ꯑꯗꯨꯝ ꯁꯣꯗꯔꯁꯨ ꯐꯥꯕꯅꯦ
ꯎꯝ ꯑꯗꯨ ꯀꯃꯅ ꯍꯅꯦ ꯐ ꯐꯒꯦꯠ
ꯑ ꯐꯥꯏꯅ ꯑꯗꯨ ꯑꯣꯏꯔꯁꯨ ꯅꯣꯏꯒꯤ ꯑꯆꯥꯊꯊꯧꯒꯨꯝꯕ ꯄꯥꯏꯒꯟꯕ ꯂꯩꯅ ꯃꯗꯨꯒꯨꯝꯕꯗꯤ ꯄꯥꯏꯔꯗꯤ ꯍꯦꯂ ꯑꯊꯣꯛꯄꯅꯤ
ꯑꯩ ꯖꯦꯜꯄꯥꯔꯤꯀꯣ
ꯎꯝ ꯌꯥꯎꯁꯨ ꯇꯥꯏꯕ ꯊꯣꯛ ꯀꯅꯤ ꯀꯣ ꯅꯪ ꯊꯤꯡꯒ ꯇꯔꯕ꯭ꯔꯣ ꯈꯁ ꯀꯥꯎꯗ ꯍꯥꯥ
ꯍꯉ
ꯍꯧꯖꯤ ꯍꯁꯄꯤꯇꯥꯜ ꯄꯨꯗꯔꯔꯕ ꯍꯥꯏꯦꯕꯅ ꯄꯕꯨ
ꯐꯔꯗꯦꯗ
ꯍꯣꯁꯄꯤꯇꯥꯜꯗ ꯍꯣꯖꯤꯅ ꯅꯄꯥ ꯕꯨꯄꯨꯒꯗꯧꯔꯔꯕ꯭ꯔꯣ ꯍꯥꯏꯦꯕꯅꯤ
ꯏꯊꯗꯝ
ꯑꯦꯇꯚ ꯅꯆꯥ ꯇ ꯑꯦꯔ
ꯎꯝ ꯀꯔꯤꯃ ꯆꯥ ꯆꯠꯂꯤꯅꯦ
ꯎꯝ ꯐꯖꯅ ꯄꯨꯣꯕꯤꯔꯣ ꯅꯪ ꯃꯂꯝꯝꯕꯅ ꯑꯩꯈꯣꯏ ꯂꯩꯔꯗꯤꯦ ꯑꯩꯈꯣꯏꯁꯨ ꯆꯠꯄꯤꯕ ꯌꯥꯕꯅꯤꯗ ꯑꯣꯏꯔꯁꯨ ꯂꯩꯇꯕꯤꯅ ꯎꯄꯥꯏ ꯂꯩꯇꯦ ꯂꯤꯁꯤꯡ ꯃ ꯄꯨꯡꯕꯨꯗꯤ ꯇꯧꯕ ꯂꯣꯏꯔꯕꯅ ꯐꯅꯦ ꯆꯁꯥꯒꯨꯝꯗꯤ ꯂꯣꯏꯔꯕ꯭ꯔꯥ ꯗ꯭ꯔꯦꯁꯑꯞꯒꯨꯝꯕꯗꯤ ꯇꯧꯕ ꯂꯣꯏꯔꯕꯣ ꯍꯥꯏꯕ ꯇꯧꯗ꯭ꯔꯤꯌꯦ ꯇꯧꯔꯗꯨꯅ
ꯀꯩꯗꯣꯏꯅꯣ ꯇꯨꯝꯃꯒ ꯂꯩꯔꯛ ꯀꯦꯗꯣꯏꯅꯣ
ꯑꯃꯨꯛꯀ ꯀ꯭ꯂꯥꯁ ꯆꯠꯂꯦꯅꯦ ꯑꯩ ꯉꯥꯏꯍꯥꯛꯇꯥꯡ ꯑꯩ ꯋꯥꯁꯔꯨꯝ ꯆꯠꯂꯦꯅ ꯀꯥꯕꯗꯤ ꯅꯪ ꯈꯤꯇꯪ ꯀꯣ ꯇꯧꯔꯛꯄ ꯗꯔꯀꯥꯔ ꯂꯩꯕꯒꯤ ꯋꯥ ꯍꯥꯡꯅꯤꯡꯕꯒꯤ ꯃꯗꯨ ꯃꯅꯤꯗ ꯍꯣꯏ ꯍ ꯑꯩ ꯇꯅꯤ ꯉꯕꯨ ꯊ ꯐ ꯂꯩꯅꯤꯅ ꯇꯕꯔꯣ
ꯑ ꯌ
ꯑꯥꯎ ꯅꯣꯃꯦ ꯃꯤ ꯍꯥ
ꯑꯥ
ꯀꯔꯤ ꯍꯥꯏꯗꯅ
ꯇ ꯌꯣ ꯄꯜꯋꯥꯕ
ꯄꯗ
ꯊ ꯀꯦ ꯄꯖ ꯄ꯭ꯔ
ꯀꯥꯏ ꯏꯂꯤ
ꯍ ꯔꯅꯤ ꯀ ꯀꯕꯥ
ꯑꯦ ꯑꯗꯨꯅ ꯐꯅ ꯊꯕꯛ ꯆꯠꯀꯦ ꯍꯥꯏꯔꯗꯤ ꯍꯥꯟꯅ ꯆꯠꯂꯨꯔꯣ ꯑꯗꯨꯑꯣꯏꯗꯤ ꯗꯤꯁꯇꯥꯔꯕ ꯇꯧꯔꯦ ꯂꯞꯀꯥꯟꯅ ꯀꯣꯇꯣꯔꯥ ꯑꯣ
ꯑ
ꯁꯤ ꯉ ꯆꯤꯡꯕꯤꯔꯨꯔꯣ ꯑꯗꯨꯔꯗꯤ ꯐꯖꯅ ꯊꯧꯔꯨꯔꯣꯀꯣ
ꯁ ꯀꯠꯇꯣꯀꯦ
ꯍꯣꯏ ꯍꯣꯏ ꯊꯣꯛꯔꯥ ꯇꯧꯔꯑꯣ
ꯅꯪꯉꯣꯟꯗ ꯀꯣꯏꯔꯥꯎ꯭ꯔꯣ
ꯍ ꯀ ꯑꯣ
ꯅꯪ ꯆꯥꯅꯉꯥꯏ ꯊꯛꯅꯤꯡꯉꯥꯏ ꯄꯤꯉꯥꯏ ꯂꯩꯕꯣ
ꯎꯝ ꯎꯝ ꯐꯤꯒ ꯐꯕꯤ ꯊꯥꯃꯦꯀ